ꯍꯜ ꯌꯦꯁ ꯀꯗꯧꯔꯤꯒꯦ
ꯀꯃꯥꯏꯅ ꯕꯣꯜ ꯌꯦꯡꯗ꯭ꯔꯤꯉꯩꯗ ꯇꯨꯝꯅꯤꯡꯒ꯭ꯔꯦ ꯍꯥꯏꯕ꯭ꯔꯣ
ꯑꯁ ꯈꯪꯗꯦ ꯇꯨꯝꯅꯤꯡꯕꯗꯣ
ꯑꯁ ꯂꯣꯏꯔꯦꯍꯦ ꯊꯕꯛꯁꯨ ꯇꯧꯗ꯭ꯔꯒ ꯇꯨꯝꯅꯤꯡꯉꯤ ꯍꯥꯏꯔꯤꯅꯦ
ꯇꯥꯕ꯭ꯔꯣ
ꯇꯥꯏꯌꯦ
ꯊꯕꯛꯁꯦ ꯇꯧꯗ꯭ꯔꯥꯒ ꯇꯨꯝꯅꯤꯡꯉꯦ ꯍꯥꯏꯌꯦꯅꯦ
ꯍꯩ ꯀꯔꯤꯒꯤ ꯊꯕꯛ ꯇꯧꯗꯕ꯭ꯔꯥ ꯊꯕꯛ ꯌꯥꯝ ꯋꯥꯠꯂꯤ ꯑꯩ ꯊꯕꯛ‌ ꯌꯥꯝ ꯋꯥꯏ
ꯍꯦ ꯍꯦ ꯍꯥꯏꯌꯦ ꯀꯩꯗꯧꯕ꯭ꯔꯥ‌ ꯅꯪꯗꯤ
ꯍꯧꯖꯤꯛꯃꯛ ꯗꯨꯀꯥꯟꯗ ꯀꯣꯐꯤ ꯊꯛꯄ ꯆꯠꯂ ꯂꯥꯛꯄꯅꯤꯗ
ꯑꯦ ꯌꯥꯝ ꯅꯨꯡꯉꯥꯏꯖꯥꯠꯅꯤ
ꯕꯣꯜꯁꯦ ꯈꯔ ꯅꯨꯡꯉꯥꯏꯅ ꯌꯦꯡꯕ ꯌꯥꯅꯕ
ꯇꯨꯝꯗꯅꯤꯡꯉꯥꯏꯔꯣ ꯅꯪꯒꯤꯗꯣ
ꯎꯝ
ꯑꯩꯗꯣ ꯑꯥ ꯀꯩꯅꯣ ꯇꯧꯔꯝꯕꯅꯦꯕ ꯑꯩ ꯐ꯭ꯔꯟ ꯍꯦꯌꯔꯗꯣ
ꯍꯥꯥ
ꯐ꯭ꯔꯟ ꯍꯤꯌꯔ ꯐ꯭ꯔꯟ ꯍꯤꯌꯔ ꯃꯃꯥꯡꯒꯤ ꯁꯝꯗꯣ
ꯑꯥ
ꯑꯩꯒꯤ ꯑꯗꯨ ꯌꯥꯝ ꯁꯥꯡꯕ ꯑꯗꯨ ꯀꯛꯀꯦꯅ ꯇꯧꯔꯝꯕꯅꯦ
ꯍꯧꯖꯤꯛ
ꯎꯝ ꯍꯧꯖꯤꯛ ꯑꯗꯨꯒꯤꯅꯤꯗ
ꯅꯪꯉꯣꯟꯗ ꯄꯛꯑꯦ ꯃꯃꯥꯡꯒꯤ ꯁꯝ ꯊꯝꯕꯗꯨꯗ ꯅꯪꯒꯤ
ꯑꯩꯉꯣꯟꯗ ꯄꯛꯑꯦ
ꯎꯝ ꯃꯦꯠꯆꯤꯡ ꯑꯣꯏꯌꯦꯕꯨ ꯍꯥꯥ
ꯑꯗꯨꯒꯤ ꯑꯣꯏꯕꯩꯗꯣ
ꯚꯤꯗꯤꯑꯣ ꯀꯣꯜ ꯇꯧꯔꯛꯀꯦꯅꯦ
ꯍꯥꯏ
ꯍꯥ
ꯃꯇꯝ ꯂꯩꯇꯦ ꯍꯧꯖꯤꯛ
ꯑꯩꯁ ꯃꯇꯝ ꯂꯩꯇꯦꯒꯥꯏꯅ ꯆꯤꯟ ꯊꯤꯒꯅꯨꯀꯣ
ꯀꯔꯤ ꯊꯧꯔꯤꯕ꯭ꯔꯣ ꯃꯈꯣꯟ ꯇꯥꯏꯌꯦ ꯅꯤꯡꯗꯦ
ꯉꯥꯏꯈꯣꯀꯣ ꯑꯃꯔꯛ
ꯍꯣꯏ
ꯎꯝ ꯇꯥꯕ꯭ꯔꯥ
ꯇꯥꯏ ꯇꯥꯏ ꯇꯥꯏ ꯇꯥꯏ
ꯑꯣ ꯑꯁ ꯌꯥꯝ ꯁꯥꯏꯌꯦ ꯑꯩꯗꯣ ꯕꯣꯜ ꯌꯦꯡꯁꯤꯔꯗꯤ ꯈꯪꯕꯅꯤ ꯑꯗꯣ ꯇꯨꯝꯅꯤꯡꯕꯗꯤ ꯍꯧꯔꯦ ꯀꯃꯥꯏꯅ ꯇꯧꯁꯤꯔꯥ ꯈꯪꯗꯦ
ꯆꯝꯄ꯭ꯔꯥ ꯃꯍꯤ ꯊꯛ ꯑꯣ
ꯆꯝꯄꯔꯥ ꯂꯩꯥꯇꯦ
ꯑ ꯑꯗꯨ ꯏꯔꯨꯒꯅꯤ ꯑꯩ
ꯑ
ꯑꯥ ꯐ꯭ꯔꯦꯁ ꯑꯣꯏꯅꯤꯡꯉꯥꯏ ꯏꯔꯨꯒꯦ ꯌꯥꯝ ꯁꯥꯏꯌꯦꯕꯀꯣ
ꯏꯁꯤꯡ ꯐꯨꯠꯂꯤ ꯑꯩꯈꯣꯏꯗꯤ ꯏꯔꯨꯅꯤꯉꯥꯏ
ꯑꯣꯁ
ꯎ ꯏꯁꯤꯡꯗꯨ ꯂꯣꯏꯈ꯭ꯔꯕ ꯉꯁꯥꯏꯗꯤ ꯏꯔꯨꯁꯤ ꯇꯧꯔꯒ ꯑꯗꯨꯝꯒꯤ
ꯅꯣꯏ ꯑꯗꯨꯗ ꯌꯥꯝ ꯏꯪꯕ꯭ꯔꯣ ꯅꯣꯏ ꯏꯁꯤꯡ ꯑꯁꯥꯕ ꯉꯥꯛꯇ ꯂꯨꯕꯗꯣ
ꯏꯁꯤꯡꯗꯣ ꯄꯥꯏꯔꯗꯤ ꯏꯪꯉꯦꯕ ꯄꯥꯏꯗ꯭ꯔꯗꯤ ꯀꯩꯁꯨ ꯀꯥꯏꯗꯦ ꯇꯤ ꯁꯔꯠꯇꯤ ꯇꯤ ꯁꯔꯠꯇꯤ ꯍꯥꯞ ꯑꯩꯈꯣꯏꯗꯗꯤ ꯂꯩꯕ ꯉꯝꯃꯦ ꯑꯗꯣ ꯏꯁꯤꯡꯗꯣ ꯄꯥꯏꯕ ꯏꯪꯉꯦꯕ ꯏꯁꯤꯡꯗꯣ ꯍꯉꯥꯡ ꯂꯤꯁꯤꯡ ꯃꯥꯟꯗꯦꯕ
ꯑꯣ ꯅꯣꯏꯒꯤ ꯃꯐꯝꯅꯤ ꯅꯨꯡꯉꯥꯏꯔꯝꯒꯅꯤ
ꯅꯣꯏꯇꯩ
ꯏꯁꯤꯡ ꯏꯪꯕ ꯃꯐꯝꯗꯨꯅ ꯅꯨꯡꯉꯥꯏꯕꯅꯦ ꯁꯤ ꯃꯅꯤꯄꯨꯔꯗꯗꯤ ꯌꯥꯝ ꯁꯥꯏ
ꯎꯝ
ꯀꯩ ꯍꯤꯟꯖꯥꯡ ꯆꯥꯔꯒꯦ
ꯉꯁꯤꯗꯤ ꯌꯦꯔꯨꯝ ꯆꯥꯏꯌꯦ
ꯑꯣ ꯍꯥꯎꯋꯦꯅꯥ
ꯈꯪꯗꯦꯗꯥ ꯏꯟꯖꯡꯅꯤꯒꯥꯏꯅ ꯄꯨꯊꯣꯡ ꯊꯣꯡꯕꯤꯌꯦ
ꯍꯥꯎꯇꯦ
ꯍꯥꯎꯇꯔꯦ ꯑꯣꯛꯄꯨ ꯄꯤꯆꯥꯕꯒꯤ ꯇꯥꯏꯞꯇꯥ ꯄꯨꯊꯣꯡ ꯊꯣꯉꯥ ꯂꯩꯔ
ꯅꯨꯡꯉꯥꯏꯇꯦꯗꯥ ꯍꯥꯥ
ꯑꯣꯛꯄꯨ ꯄꯤꯆꯥꯕꯒꯤ ꯇꯏꯞꯇꯥ
ꯕꯌꯥꯗꯔꯣ
ꯀꯝꯄ꯭ꯂꯦꯟ ꯇꯧꯒꯗꯕꯅꯤ ꯀꯝꯄ꯭ꯂꯦꯟ ꯇꯧꯔꯁꯨ ꯇꯥꯗ꯭ꯔꯕꯗꯣ
ꯑꯣ ꯍꯥꯏꯗꯤ ꯄꯩꯁꯥ ꯄꯤꯔꯒ ꯂꯩꯕꯅꯤꯅꯀꯣ ꯍꯥꯎꯇꯕꯗꯨꯗꯤ ꯈꯔ ꯀꯝꯄ꯭ꯂꯦꯟ ꯇꯧꯑꯣ
ꯆꯥꯛ ꯆꯥꯔꯦ ꯅꯪꯗꯤ
ꯑꯩꯗꯤ ꯑꯃꯨꯛ ꯂꯥꯝꯈ꯭ꯔꯦ
ꯑꯁ ꯅꯪꯅꯥ ꯂꯝꯒꯟꯕꯁꯤꯅ
ꯑꯗꯨꯅꯤ
ꯅꯣꯏ ꯅꯣꯏꯃꯟꯕꯒꯤ ꯄꯨꯈꯏꯒꯔꯅꯤ ꯅꯣꯏꯃꯟꯕꯩ ꯄꯣꯛꯈꯥꯏꯈ꯭ꯔꯅꯤꯀꯣ ꯅꯪ
ꯍꯟꯗꯛ ꯆꯍꯤꯗꯤ ꯀꯪꯍꯟꯒꯗꯕꯅꯦ
ꯀꯪꯍꯟꯒꯗꯝꯅꯦ ꯍꯥꯏꯔꯥ ꯆꯥꯕꯗꯤ ꯂꯦꯞꯇꯦꯅꯦ ꯍꯥ
ꯎꯄꯥꯏ ꯂꯩꯇꯕꯒꯤꯅꯤꯅꯦ ꯆꯥꯅꯤꯡꯕꯅꯤꯅ
ꯆꯥꯕ ꯑꯗꯨꯒ ꯑꯃꯨꯛ ꯇꯨꯝꯕ ꯅꯪ ꯊꯕꯛ
ꯂꯩꯁꯥꯕꯤ ꯂꯩꯁꯥꯕꯤ ꯌꯥꯝ ꯐꯥ ꯐꯥꯕ ꯑꯣꯏꯕꯒꯤꯀꯣ ꯖꯦꯁ
ꯂꯩꯁꯥꯕꯤ ꯐꯥꯔꯛꯄꯅꯤꯅ
ꯑꯗꯨꯅꯦ ꯌꯥꯝ ꯆꯥꯅꯤꯡꯕꯀꯣ
ꯑꯗꯣ ꯍꯨꯖꯤꯛ ꯅꯣꯏꯔꯅꯤ ꯑꯗꯨꯒ ꯃꯇꯝ ꯈꯔ ꯂꯩꯔꯗꯤ ꯀꯪꯅꯕ ꯇꯧꯔꯒꯦ ꯂꯩꯁꯥꯕꯤ ꯈꯔ ꯐꯖꯅꯤꯉꯥꯏ
ꯀꯪꯕꯅ ꯐꯖꯕ꯭ꯔꯥ ꯅꯣꯏꯕꯅ ꯐꯖꯕ꯭ꯔꯥ ꯅꯨꯄꯤꯁꯤꯡꯁꯦ
ꯑꯝ ꯑꯩꯗꯤ ꯈꯪꯗꯦ ꯑꯗꯨꯗꯤ ꯅꯣꯏꯒꯤ ꯍꯥꯏꯔꯛꯑꯣꯅꯦ ꯃꯣꯠꯇ
ꯐꯤꯒꯔ ꯇꯥꯕꯗꯤ ꯀꯪꯕꯅ ꯍꯥꯏꯌꯦꯅꯦ ꯑꯩꯗꯤ ꯀꯪꯕꯗꯤ ꯌꯥꯝ ꯄꯥꯝꯗꯦ ꯀꯪꯕ ꯃꯤꯟꯁ ꯋꯦꯁ ꯇꯣꯀꯣ ꯃꯥꯒꯤ
ꯎꯝ ꯋꯦꯁꯇꯣ ꯀꯪꯕ ꯐꯤꯒꯔ ꯇꯥꯕꯅꯤꯅꯦ ꯄꯥꯝꯕꯥꯗꯣ ꯅꯪ
ꯋꯦꯁ ꯀꯪꯕꯗꯣ ꯄꯥꯝꯗꯦꯕ
ꯄꯝꯗꯦ
ꯍꯣꯏ
ꯌꯥꯝ ꯀꯪꯃꯟꯕꯗꯨ ꯄꯥꯝꯗꯦ ꯑꯗꯨꯝ ꯈꯤꯇꯪ ꯈꯤꯇꯪ ꯅꯣꯏꯕ ꯍꯥꯏꯕ ꯇꯥꯔꯦ
ꯑꯩꯁꯨ ꯌꯥꯝ ꯅꯣꯏꯕꯅꯦ ꯑꯗꯨ ꯈꯔꯥ ꯀꯪꯍꯟꯒꯦ
ꯍꯥ
ꯈꯔꯥ ꯀꯪꯍꯟꯒꯦ
ꯀꯪꯍꯟꯒꯦ ꯀꯪꯍꯟꯒꯦ ꯍꯥꯏꯔ ꯆꯥꯔ ꯑꯗꯨꯝ ꯂꯩ ꯅꯪꯗꯤ
ꯑꯁ ꯆꯥꯅꯤꯡꯕꯒꯤ ꯆꯕꯅꯦ
ꯀꯪꯍꯟꯒꯦ ꯀꯪꯍꯟꯒꯦ ꯍꯥꯏꯔꯒ ꯃꯆꯤꯟꯗꯤ ꯂꯦꯞꯇꯦꯅꯦ
ꯌꯥꯝ ꯁꯌꯦ ꯑꯩꯒꯤꯗꯃꯛꯇ ꯏꯔꯨꯗꯕꯗꯨꯒꯤ ꯑꯣꯏꯕ ꯃꯜꯂꯦꯅꯦ ꯏꯔꯨ
ꯄꯩꯁꯥ ꯊꯅꯁꯤꯔꯣ ꯍꯣꯔꯔꯦꯟꯒꯤ ꯃꯦꯠꯁꯁꯦ
ꯑꯁ ꯊꯥꯅꯤꯡꯉꯤꯅꯦ ꯑꯩꯒꯤ ꯑꯦꯀꯥꯎꯟꯗ ꯄꯩꯁꯥ ꯂꯩꯇꯦ
ꯑꯦꯀꯥꯎꯟꯗ ꯄꯩꯁꯥ ꯂꯩꯔꯗꯤ ꯐꯕ ꯑꯩꯒꯤ ꯑꯦꯀꯥꯎꯟꯗ ꯂꯨꯄꯥ ꯑꯍꯨꯝ ꯈꯠꯇ ꯌꯥꯎꯋꯦ ꯑꯩꯅ ꯂꯣꯏꯅ ꯂꯧꯊꯣꯛꯈ꯭ꯔꯕ
ꯃꯥꯏ ꯗꯧꯅꯤꯡꯗꯦ ꯄꯤꯁꯥ ꯊꯥꯔꯎꯔꯣꯠ
ꯍꯨꯖꯤꯛꯇꯤ
ꯂꯨꯄꯥ ꯇꯔꯥ ꯇꯔꯥ ꯊꯥꯅꯁꯦ ꯍꯥꯏꯕꯅꯦ ꯑꯃꯗꯨꯅ
ꯑꯣ ꯊꯥꯅꯔꯣ ꯀꯩꯅꯣ ꯏꯃꯥꯠ
ꯃꯥꯕꯨ ꯂꯨꯄꯥ ꯑꯍꯨꯝ ꯄꯤ ꯉꯝꯃꯗꯤ ꯂꯨꯄꯥ ꯂꯨꯄꯥ ꯑꯃ ꯄꯤꯔꯣ ꯅꯪꯅ ꯉꯝꯗꯤ ꯂꯨꯄꯥ ꯇ꯭ꯔꯥ ꯂꯧꯔꯣ
ꯑꯪ ꯅꯣꯛꯅꯤꯡꯉꯦꯗꯅ ꯌꯥꯝ ꯁꯥꯕꯅ ꯁꯤꯒꯦ ꯇꯧꯔꯦ ꯌꯥꯝ ꯂꯥꯡꯕ꯭ꯔꯣ
ꯅꯪꯒꯤ ꯃꯈꯣꯟꯗꯨ ꯈꯤꯇꯪ ꯂꯥꯡꯉꯤ
ꯇꯪ ꯂꯥꯡꯕ ꯭ꯔꯥ ꯌꯥꯝ ꯂꯥꯡꯗꯕ꯭ꯔꯥ ꯎꯁ ꯅꯨꯉꯥꯏꯇꯦꯗ
ꯗꯤꯛꯇꯤ ꯃꯈꯣꯟ ꯐꯖꯅ ꯇꯥꯔꯦ ꯅꯪꯗꯤ ꯅꯪ ꯈꯔ ꯂꯥꯞꯅ ꯊꯝꯕ ꯃꯥꯜꯂꯦꯀꯣ
ꯑꯥ ꯑꯩ ꯐꯣꯟꯗꯣ ꯈꯔ ꯂꯥꯞꯅ ꯊꯝꯒꯤꯕ ꯑꯗꯨꯒꯤꯅꯤ
ꯊꯕꯛ ꯇꯧꯕ꯭ꯔꯣ
ꯊꯕꯛꯇꯤ ꯇꯧꯗ꯭ꯔꯦꯗ
ꯁꯝ ꯀꯛꯄꯤꯌꯣꯅꯦ ꯁꯝ ꯀꯛꯄ ꯂꯣꯏꯔꯦ ꯅꯤꯗꯣ
ꯍꯥꯥ
ꯏꯪꯒꯤ ꯁꯝꯗꯣ ꯀꯛꯄ ꯂꯣꯏꯈ꯭ꯔꯕꯣ ꯃꯃꯥꯡꯉꯤꯗꯣ
ꯎꯝ ꯂꯣꯏꯔꯦ
ꯌꯦꯡꯁꯤꯅꯦ ꯑꯅꯧꯕ ꯍꯤꯌꯥꯔ ꯏꯁꯇꯥꯏꯜꯗꯣ ꯃꯁꯛ ꯌꯦꯡꯁꯤꯅꯦ ꯑꯃꯔꯛ
ꯀꯔꯤ ꯌꯦꯡꯒꯦꯔꯣ ꯌꯦꯡꯗꯁꯨ ꯌꯥꯏ
ꯊꯥꯔꯣꯑꯣꯅꯦ
ꯀꯣꯟꯅ ꯌꯦꯡꯁꯦ ꯀꯣꯟꯅ
ꯂꯥꯏꯠ ꯅꯝꯕꯤꯒꯦ ꯇꯧꯕꯅꯤꯗ ꯉꯥꯏ ꯌꯥꯏ
ꯇꯥꯕ꯭ꯔꯣ
ꯇꯥꯏꯌꯦ ꯇꯥꯏꯌꯦ
ꯇꯥꯗ꯭ꯔꯣ
ꯇꯥꯏꯌꯦ ꯇꯥꯗ꯭ꯔꯣ ꯍꯜꯂꯣ ꯇꯥꯕ꯭ꯔꯣ
ꯍꯜꯂꯣ
ꯑꯧ ꯇꯥꯕ꯭ꯔꯣ
ꯑꯌꯥ ꯉꯁꯥꯏꯗꯩ ꯃꯤꯅ ꯇꯥꯕ꯭ꯔꯣ ꯍꯥꯏꯔꯒ
ꯁꯥꯏꯗꯒꯤ ꯑꯩꯅ ꯇꯥꯏꯌꯦꯅ ꯈꯨꯝꯃꯦ ꯅꯪ ꯇꯨꯃꯦꯟꯅ ꯂꯩꯌꯦ
ꯑꯌꯥ ꯑꯩꯅ ꯁꯤꯗ ꯇꯥꯕ꯭ꯔꯣ ꯇꯥꯕ꯭ꯔꯣ ꯇꯧꯔ ꯑꯣ ꯇꯥꯕ꯭ꯔꯣ ꯇꯥꯕ꯭ꯔꯣ ꯍꯥꯏꯔꯒ ꯑꯗꯨꯒ ꯑꯩꯗꯣ ꯉꯁꯤꯗꯣ ꯋꯥꯏ ꯐꯥꯏ ꯐꯪꯉꯝ ꯋꯥꯏꯐꯥꯏ ꯐꯪꯉꯦꯕꯀꯣ ꯑꯗꯨ ꯑꯣꯟ ꯇꯧꯕꯅꯦꯕ ꯗꯨꯏ ꯅꯦꯋꯥꯛ ꯅꯨꯉꯥꯏꯇꯕ ꯃꯥꯜꯂꯦ
ꯅꯪꯒꯤ ꯍꯤꯌꯔ ꯁ꯭ꯇꯥꯏꯜ ꯑꯅꯧꯕꯗꯣ ꯌꯦꯡꯁꯤꯅꯦ ꯊꯔꯛꯎꯅꯦ
ꯍꯦꯌꯔ ꯁ꯭ꯇꯥꯏꯜ ꯑꯅꯧꯕ ꯅꯠꯇꯦ ꯑꯩꯒꯤ ꯈꯔ ꯃꯃꯥꯡ ꯁꯥꯡꯕꯗꯣ ꯀꯛꯄ ꯈꯛꯇꯅꯦ
ꯂꯥꯏꯠ ꯅꯝꯕꯤꯒꯦ ꯇꯧꯕꯅꯤꯗ
ꯑꯩ ꯅꯝꯗ꯭ꯔꯁꯨ ꯌꯥꯏꯗ ꯑꯗꯨꯒꯨꯝꯕꯗꯨ
ꯅꯪꯒꯤ ꯏꯟꯁ꯭ꯇꯥ ꯑꯦꯀꯥꯎꯟ ꯍꯥꯏꯔꯛꯑꯣꯅꯦ ꯑꯩ ꯋꯥꯆꯦꯞꯇ ꯇꯧꯔꯣꯏꯅꯤ ꯀꯔꯤꯒꯤꯔꯣ
ꯑꯩ ꯁꯣꯁꯦꯜ ꯃꯦꯗꯤꯌꯥ ꯁꯣꯁꯦꯜ ꯃꯦꯗꯤꯌꯥꯗ ꯄꯥꯏꯗꯦ ꯄꯥꯏꯔꯁꯨꯀꯣ ꯑꯩ ꯐꯣꯇꯣ ꯑꯃꯐꯥꯎ ꯊꯥꯒꯠꯇꯦ ꯑꯃꯐꯥꯎ ꯂꯩꯇꯦ ꯐꯣꯇꯣ ꯎꯝ ꯊꯖꯧꯑꯣ ꯊꯥꯖꯧꯍꯦ ꯑꯩ ꯍꯥꯟꯅꯗꯤ ꯌꯥꯝ ꯎꯝ ꯐꯣꯇꯣꯒꯨꯝꯕ ꯊꯝꯃꯝꯃꯦꯕꯀꯣ
ꯎꯝ
ꯑꯗꯣ ꯍꯧꯖꯤꯛꯇꯤ ꯑꯩꯗꯣ ꯊꯝꯗ꯭ꯔꯦ ꯇꯟꯕꯒꯤ ꯁꯨꯝ ꯆꯍꯤ ꯌꯥꯝꯃꯛꯄꯩꯕꯣ ꯇꯟꯕ꯭ꯔꯥ ꯈꯪꯗꯦ ꯁꯦꯁ
ꯏꯁ ꯑꯉꯥꯡ ꯑꯣꯏꯔꯤꯌꯦꯗ ꯅꯪꯗꯤ
ꯑꯩꯁꯤꯕꯨ ꯑꯉꯥꯡꯔꯣ
ꯍꯥꯏꯗꯤ ꯆꯍꯤ ꯌꯥꯝꯂꯛꯄ꯭ꯔꯥ ꯑꯉꯥꯡ ꯑꯣꯏꯔꯤꯑꯦꯅ
ꯑꯩꯅ ꯑꯉꯥꯡ ꯑꯣꯏꯕꯅꯔ ꯈꯪꯗꯦ ꯑꯗꯨ ꯄꯥꯏꯅꯤꯡꯗ꯭ꯔꯦꯗ ꯁꯣꯁꯤꯌꯦꯜ ꯃꯦꯗꯤꯌꯥꯗꯤ ꯐꯣꯇꯣꯒꯨꯝꯕ ꯊꯥꯒꯠꯂꯒ ꯀꯝꯃꯦꯟ ꯄꯤꯔꯛꯄꯗꯨ ꯄꯥꯝꯗ꯭ꯔꯦ
ꯃꯥꯅꯩ ꯃꯥꯅꯩ ꯏꯕꯥꯅꯤꯒꯤ ꯃꯣꯠꯁꯤ ꯃꯥꯥꯅꯩ
ꯎꯝ ꯁꯣꯁꯤꯌꯦꯜ ꯃꯦꯗꯤꯌꯥꯗ ꯑꯦꯛꯇꯤꯐ ꯑꯣꯏꯗ꯭ꯔꯦ
ꯎ ꯑꯩꯗꯤ ꯄꯥꯏꯗꯤ ꯄꯥꯏꯌꯦ ꯑꯗꯨꯕꯨ ꯌꯥꯝ ꯑꯦꯛꯇꯤꯐ ꯑꯣꯏꯗꯕꯗꯣ ꯄꯥꯛ ꯆꯪꯗꯕꯗꯣ
ꯑꯣ ꯑꯩꯗꯤ ꯚꯤꯗꯤꯑꯣꯒꯨꯝꯕ ꯌꯦꯡꯉꯦ ꯌꯥꯝꯅ
ꯋꯥꯟ ꯋꯤꯛꯛꯇ ꯑꯃꯒꯨꯝꯕ ꯆꯪꯉꯅꯤ ꯑꯗꯨꯒ ꯃꯤꯒꯤ ꯐꯣꯇꯣ ꯑꯗꯨꯝ ꯊꯣꯂꯛꯑꯗꯤ ꯂꯥꯏꯛ ꯅꯝꯕꯤꯕ ꯑꯗꯨꯒ
ꯊꯣꯛꯈ꯭ꯔꯅꯤ ꯑꯃꯨꯛ ꯆꯪꯉꯅꯤ
ꯑꯗꯨꯗꯤ ꯍꯣꯔꯦꯟꯗꯤ ꯍꯣꯔꯦꯟꯗꯤ ꯕꯣꯜ ꯌꯦꯡꯉꯗꯤ ꯀꯩꯅꯣ ꯇꯧꯔ ꯋꯥꯔꯤ ꯁꯥꯟꯅꯔꯔꯣꯏꯅꯦꯀꯣ
ꯍꯣꯏꯅꯦ
ꯑꯩꯗꯤ ꯐꯣꯟꯗ ꯐꯣꯟꯗ ꯌꯦꯡꯒꯅꯤ ꯑꯩꯗꯤ
ꯑꯗꯨꯗꯤ ꯀꯣꯜ ꯇꯔꯛꯒꯦꯀꯣ
ꯍꯦꯜꯂꯣ ꯀꯣꯜ ꯇꯧꯔꯛꯀꯦ
ꯐꯣꯟꯗ ꯌꯦꯡꯅꯤ ꯑꯩꯗꯤ
ꯎꯝ ꯎꯝ ꯐꯣꯟꯗ ꯌꯦꯡꯒꯅꯤ ꯇꯧꯕ ꯌꯥꯏ ꯂꯥꯡꯕ꯭ꯔ
ꯂꯥꯡꯗꯦ
ꯍꯥ ꯍꯥ ꯍꯧꯖꯤꯛ ꯁꯤ ꯐꯣꯟ ꯊꯝꯃꯗꯤ ꯏꯔꯨꯁꯤꯔꯥ ꯈꯪꯗꯦ
ꯏꯔꯨꯈ꯭ꯔꯣ ꯀꯥꯏꯗꯦ ꯀꯔꯤ ꯏꯟꯁꯥꯡ ꯆꯥꯕ꯭ꯔꯣ
ꯉꯁꯤ ꯄꯥꯟ ꯄꯥꯟ ꯈꯪꯕ꯭ꯔꯥ
ꯑꯁ ꯍꯥꯎꯒꯅꯤ ꯆꯥꯅꯤꯡꯉꯦ ꯆꯥꯗꯕ ꯀꯨꯏꯔꯦ
ꯑꯥ ꯄꯥꯟ ꯅꯞ ꯅꯞ ꯂꯥꯎꯕꯗꯣ ꯃꯁꯔꯨꯝ ꯅꯠꯇꯕ ꯑꯥ ꯄꯥꯟꯒ
ꯆꯥꯅꯤꯡꯉꯦ ꯑꯗꯨꯗꯤ ꯆꯥꯗꯕ ꯀꯨꯏꯔꯦ
ꯑꯧ ꯄꯥꯟꯒ ꯎꯝ ꯌꯨꯝꯗꯒꯤ ꯑꯣꯛꯁꯥ ꯊꯥꯔꯛꯄꯗꯣ ꯆꯥꯏ ꯌꯥꯝ ꯍꯥꯎꯒꯅ ꯆꯥꯈ꯭ꯔꯦ ꯑꯗꯨꯒꯤ ꯑꯃꯨꯛꯀ ꯆꯥꯛ ꯂꯥꯝꯕꯅꯦ ꯍꯥꯎꯕꯒꯤ
ꯎꯝ
ꯍꯥꯎꯇꯗꯤ ꯂꯥꯝꯃꯔꯣꯏꯗ
ꯍꯥꯎꯕꯒꯤ ꯂꯥꯝꯕꯅꯤꯗ
ꯍꯥꯎꯕ ꯐꯖꯕ ꯉꯥꯛꯇꯪ ꯅꯪ